ꯇꯔꯕꯣ
ꯍꯣꯏ ꯇꯥꯏꯌꯦ ꯅꯪ ꯇꯥꯗ꯭ꯔꯣ
ꯇꯥꯏ ꯇꯥꯏ ꯅꯪꯒꯤ ꯈꯨꯣꯟꯁꯦ ꯇꯞꯅ ꯇꯥꯏꯀꯣ ꯇꯥꯔꯦ
ꯑꯩꯒꯤ ꯏꯁꯄꯤꯀꯔꯗꯣ ꯃꯊꯛꯇꯣ ꯍꯣꯏ ꯇꯥꯏꯌꯦ ꯇꯥꯏꯌꯦ ꯑꯩ ꯇꯥꯏꯌꯦ
ꯏꯁꯄꯤꯀꯔꯗꯣ ꯃꯊꯛꯇ ꯑꯃꯨꯛ ꯆꯤꯡꯈꯠꯄ ꯃꯈꯥꯗꯨꯛ ꯆꯤꯡꯊꯕ ꯇꯧꯔꯕꯅꯤꯅꯦ
ꯑꯗꯨꯒꯤꯅꯦ
ꯑꯣ ꯑꯗꯨꯗꯤ ꯀꯔꯤ ꯋꯥꯔꯤ ꯁꯥꯟꯅꯁꯦꯕ
ꯅ ꯅꯪꯅ ꯑꯄꯥꯝꯕ ꯍꯩꯇꯤ ꯍꯥꯏꯔ ꯑꯩꯗꯤꯦ
ꯑꯗꯨ ꯀꯩꯅꯣ ꯇꯧꯔꯁꯦ ꯃꯤꯅꯤꯠ ꯑꯥ ꯃꯤꯅꯤꯠ ꯃꯉꯥ ꯃꯉꯥ ꯏꯁꯩ ꯁꯛꯅꯔꯁꯦ ꯃꯣꯏ ꯇꯥꯏ ꯃꯅꯤ ꯃꯅꯤꯄꯨꯔꯤꯒꯤ ꯏꯁꯩꯗꯤ ꯁꯛꯄ ꯌꯥꯏ ꯍꯥꯏꯕꯗꯨꯗꯤ
ꯑꯗꯨꯃꯣꯏ ꯍꯥꯏꯔꯛꯇ꯭ꯔꯅꯦ
ꯍꯪꯒꯦ ꯇꯥꯏꯁꯨ
ꯑꯗꯨꯗꯤ ꯑꯣꯏꯗꯕ ꯑꯉꯥꯡꯁꯦ ꯀꯩꯅꯣ
ꯑꯗꯨ ꯅꯪ ꯃꯩꯇꯩꯂꯣꯟꯗ ꯖꯒꯣꯏ ꯁꯥꯕ ꯍꯥꯏꯕ꯭ꯔꯣ
ꯑꯐ ꯍꯌꯦꯗ ꯑꯗꯨꯗꯤ ꯆꯥꯎꯥꯎꯔꯣ ꯍꯧꯖꯤꯛ ꯊꯥꯕꯤꯌꯦ ꯎꯕ꯭ꯔꯥꯅꯪ ꯎꯦꯀꯣ
ꯑꯩ ꯍꯩ ꯌꯥꯝ ꯍꯩꯌꯦ
ꯐꯖꯅ ꯌꯦꯡꯉ
ꯑ
ꯅꯪ ꯅꯪ ꯄꯦꯟꯗ꯭ꯔꯤꯔꯤꯕꯣ ꯀꯩꯒꯤ ꯆꯥꯛꯅꯣꯖꯤꯕꯣ ꯑꯌꯨ ꯒꯤꯦꯔꯣ ꯊꯤꯡꯒꯤꯦꯔꯣ ꯂꯨꯟꯗꯥꯡꯒꯦꯔꯣ
ꯎꯝ ꯀꯩꯅꯣꯒꯤ
ꯏꯚꯅꯤꯡꯦ
ꯍ
ꯆꯥꯗ꯭ꯔꯦ ꯍꯧꯖꯤꯛꯇꯤ ꯊꯝꯕꯁꯨ ꯌꯥꯝ ꯊꯝꯒꯗꯕꯁꯨ ꯌꯥꯝ ꯋꯥꯠꯂꯤꯦ
ꯆꯥꯛ ꯆꯠꯇꯕ꯭ꯔꯣ ꯅꯣꯏꯗꯤ
ꯍꯥ
ꯆꯔꯆ ꯆꯠꯇꯕ꯭ꯔꯣꯕ ꯆꯔꯆ ꯆꯠꯇꯕ꯭ꯔꯣ ꯆꯔꯆ ꯆꯠꯇꯕ꯭ꯔꯣꯕ
ꯗ ꯆꯠꯇꯦ ꯉꯁꯤꯗꯤ ꯆꯠꯇꯦ ꯍ ꯁ
ꯑ
ꯍꯧꯒꯠꯄꯗꯣ ꯌꯥꯝ ꯊꯦꯡꯉꯦꯕ ꯅꯪꯅ ꯍꯧꯒꯠꯄꯤꯗꯕ ꯍꯧꯒꯠꯂꯣ ꯍꯥꯏꯅꯀꯣ ꯀꯣꯜ ꯉꯁꯥꯏ ꯇꯧꯔꯗꯤ ꯑꯩ ꯐꯒꯗꯕꯅꯤ ꯅꯠꯇ꯭ꯔꯣ
ꯑ ꯎ ꯅꯪꯒꯤ ꯃꯤꯡꯗꯨꯕꯨ ꯇꯥꯛꯆꯥꯥꯕꯧ ꯍꯥꯏꯕ꯭ꯔꯥ ꯇꯤꯟ ꯆꯥꯕꯧ
ꯇꯤꯟ ꯆꯥꯕꯎ
ꯀꯗ
ꯎꯝ ꯑꯩꯒꯤ ꯃꯤꯡꯁꯦ ꯀꯃꯥꯏꯅꯥ ꯊꯣꯛꯂꯛꯀꯦ
ꯅꯪꯒꯤ
ꯑꯥꯎ
ꯑꯁ ꯈꯪꯗꯦ ꯑꯩꯁꯨ ꯌꯦꯍꯧꯗꯦ
ꯑꯩꯈꯣꯏꯅꯤꯁꯨ ꯗꯦꯕꯦꯠꯇ ꯇꯧꯅꯁꯦ ꯁꯤꯔꯣ ꯃꯩꯁꯤ ꯐꯦꯟꯒ ꯔꯣꯅꯥꯜꯗꯣ ꯐꯦꯟꯒ ꯈꯠꯅꯕꯗꯨꯒꯨꯝꯅ ꯍꯣꯏ
ꯇꯜꯂꯦꯕꯥ
ꯑꯣ
ꯅꯍꯥꯟ ꯍꯥꯏꯗꯤ ꯅꯨꯡꯇꯤ
ꯅꯪꯗꯤ ꯀꯅꯥ ꯅꯪꯗꯤ ꯀꯅꯥ
ꯁꯛ ꯐꯖꯕ ꯍꯦꯟꯕꯗꯣ ꯀꯅꯥꯗꯅꯣ
ꯍꯔꯅꯦ ꯇꯕ꯭ꯔꯥ
ꯈꯜꯂꯣꯅꯦ ꯑꯩꯅ ꯀꯅꯥꯕꯨ ꯁꯞꯄꯣꯠ ꯇꯧꯔꯝꯅꯦꯅ ꯈꯟꯕ꯭ꯔꯥ
ꯄꯦꯅꯦꯜꯗꯣ
ꯑꯦꯁ ꯑꯩ ꯁꯥꯎꯔꯛꯀꯅꯤꯀꯣ ꯑꯗꯨꯃꯥꯏ ꯍꯥꯏꯔꯥꯛꯀꯅꯨ ꯑꯗꯨꯃꯥꯥꯏ ꯀꯧꯔꯛꯀꯅꯨ
ꯑꯩ ꯑꯁꯥꯎꯅꯤ ꯑꯗꯨꯗꯤ ꯑꯩ ꯑꯁꯥꯎꯗꯤ ꯑꯩ ꯀꯣꯜ ꯊꯝꯃꯅꯤ
ꯑꯁ ꯑꯗꯨꯗꯤ ꯇꯧꯕꯤꯅꯨꯍꯦ ꯅꯥꯪꯁꯨ
ꯅꯪꯒꯤꯁꯦ ꯅꯪꯁꯦ ꯑꯩ ꯁꯥꯎꯍꯟꯒꯨꯗꯧꯔꯦꯗ ꯑꯗꯨꯒꯤ ꯃꯤꯡ ꯍꯦꯛ ꯄꯥꯟꯕꯥꯥꯥꯗ ꯑꯩꯗꯤ ꯌꯥꯝ ꯊꯣꯟꯅꯤꯡꯉꯦꯕ ꯏꯁ ꯍꯥꯏꯗꯗꯤ ꯑꯩꯕꯨ ꯃꯤ ꯅꯠꯇ꯭ꯔꯅꯦ ꯅꯪꯗꯤ ꯁꯥꯎꯕꯥ ꯍꯩꯇꯔꯣ ꯍꯜꯂꯣ ꯇꯥꯗ꯭ꯔꯣ ꯍꯜꯂꯣ ꯍꯜꯂꯣ